ꯍꯜꯂꯣ
ꯇꯥꯏꯌꯦ
ꯍꯜꯂꯣ
ꯑꯁ ꯇꯥꯕ꯭ꯔꯣ
ꯑꯣꯔ ꯑꯁ ꯇꯞꯇꯤ ꯇꯞꯄꯤ ꯍꯦ ꯃꯈꯣꯟꯖꯦ ꯑꯗꯨꯗꯣ ꯑꯩꯒꯤꯗꯤ ꯀꯥꯟꯅ ꯇꯥꯕ꯭ꯔꯥ
ꯍꯣꯏ ꯇꯥꯏꯑꯦ ꯑꯩꯒꯤꯗꯤ ꯇꯥꯕ꯭ꯔꯥ
ꯑꯗꯨ ꯅꯪꯒꯤꯗꯣ ꯇꯞꯅ ꯇꯥꯏꯌꯦꯕꯀꯣ ꯑꯗꯣ ꯑꯗꯨꯝ ꯃꯍꯧꯁꯥꯅꯦꯕ ꯑꯃꯅ ꯀꯟꯕ ꯑꯃꯅ ꯇꯞ ꯂꯄꯥ ꯑꯗꯨꯃꯥꯏꯅ ꯈꯔ ꯇꯧꯕꯅꯦꯕ ꯑꯗꯨ ꯇꯞꯂꯨꯕꯅꯤꯅ ꯅꯪ ꯀꯟꯅ ꯂꯥꯎꯔꯒ ꯉꯥꯡꯉꯨꯀꯣ
ꯍꯣꯏ ꯍꯣꯏ ꯉꯥꯡꯒꯦ
ꯑꯗꯣ ꯍꯧꯖꯤꯛꯀꯥꯟꯗꯤ ꯒ꯭ꯔꯦꯖꯨꯑꯦꯁꯟꯁꯨ ꯂꯣꯏꯔꯦ
ꯑꯗꯨꯃꯥꯏꯅ ꯍꯥꯏꯕ ꯌꯥꯕ꯭ꯔꯣ
ꯂꯣ ꯌꯥꯏ ꯀꯩꯁꯨꯨ ꯀꯥꯏꯗꯦ
ꯌꯥꯗꯦ ꯍꯥꯏꯌꯦ ꯌꯥꯗ ꯍꯥꯏꯌꯦ
ꯑꯥ ꯅꯠꯇꯦ ꯅꯠꯇꯦ ꯌꯥꯗꯕꯥ ꯍꯥꯏꯕ ꯑꯗꯣ ꯏꯁꯄꯦꯁꯤꯐꯤꯛ ꯅꯦꯝꯒꯨꯝꯕ ꯀꯩꯀꯩ ꯑꯗꯨꯒꯨꯝꯕ ꯄꯜꯂꯨꯔꯅꯨ
ꯅꯪ ꯑꯃꯨꯛ ꯉꯥꯡꯈ꯭ꯔꯦ ꯍꯧꯖꯤꯛꯁꯨ
ꯇꯧꯒꯅꯨ ꯑꯗꯨꯃꯥꯏꯅ
ꯐꯔꯦ ꯑꯗꯨꯗꯤ ꯇꯣꯄꯤꯛ ꯇꯣꯄꯤꯛ ꯅꯪ ꯄꯨꯊꯣꯛꯄ ꯍꯧꯔꯣ ꯑꯗꯨꯗꯤ
ꯌꯥꯔꯦ ꯑꯗꯨ ꯅꯪꯁꯦ ꯄꯨꯔꯥ ꯕꯦꯔꯥꯅꯦ ꯑꯩꯉꯣꯟꯗ ꯁꯣꯏꯍꯟꯒꯗꯨꯀꯣ ꯑꯩ ꯌꯥꯝꯅ ꯁꯣꯏꯈ꯭ꯔꯕ ꯉꯁꯤ
ꯅꯠꯇ ꯑꯥꯁ ꯐꯖꯩ ꯐꯖꯩ ꯆꯥꯈ꯭ꯔꯦ ꯆꯥꯛ ꯆꯥꯈ꯭ꯔꯕ ꯃꯔꯤꯗꯩ ꯑꯃꯨꯛ ꯍꯧꯈ꯭ꯔꯦꯕ
ꯍꯣꯏ ꯀꯥꯏꯗꯦ ꯆꯥꯛ ꯆꯥꯔꯕꯣ
ꯍꯣꯏ ꯍꯣꯏ
ꯀꯔꯤ ꯏꯟꯁꯥꯡ ꯆꯥꯒꯦ
ꯉꯁꯤꯁ‌‌ꯦ ꯑꯝ ꯈꯥꯃꯦꯟꯒ
ꯑꯪ ꯇꯆꯥꯡ ꯉꯥꯡꯊꯣꯛꯀꯅꯨꯀꯣ ꯐꯖꯟꯅ ꯉꯥꯡꯉꯣ ꯍꯣꯏ ꯑꯩ ꯅꯨꯡꯉꯥꯏꯔꯣꯏ
ꯎꯝ ꯍꯣꯏ ꯀꯃꯦꯟꯁꯨ ꯆꯥꯈ꯭ꯔꯦ ꯑꯗꯨꯒ ꯊꯥꯡꯖꯤꯡꯁꯨ ꯆꯥꯈ꯭ꯔꯦ
ꯑꯣ ꯑꯗꯨꯗꯤ ꯌꯥꯝ ꯍꯥꯎꯒꯅꯤꯗ
ꯎꯝꯝ ꯑꯗꯨ ꯅꯣꯏꯗꯤ ꯍꯧꯖꯤꯛꯀꯥꯟ ꯀꯅꯥ ꯀꯅꯥ ꯂꯩ
ꯑꯣ ꯑꯩꯗꯤ ꯑꯩꯒꯤ ꯏꯔꯨꯞꯄ ꯂꯩꯌꯦ
ꯑꯗꯨ ꯀꯩꯀꯩ ꯍꯣꯠꯅꯔꯤꯒꯦ
ꯑꯩ ꯂꯥꯏꯔꯤꯛ ꯇꯝꯕꯤꯌꯦ
ꯂꯥꯏꯔꯤꯛ ꯇꯝꯕ ꯄꯦꯟꯗꯕ ꯋꯥꯔꯣꯕ
ꯄꯦꯟꯕꯗꯤ ꯄꯦꯟꯈ꯭ꯔꯦ ꯑꯗꯨ ꯑꯣꯏꯔꯁꯨ ꯀꯔꯤ ꯎꯄꯥꯏ ꯂꯩ ꯑꯗꯨꯝ
ꯑ ꯇꯝꯕꯄꯦꯟꯗ꯭ꯔꯤ ꯐꯥꯎ ꯇꯝꯒꯦ ꯗꯧꯕꯅꯦ
ꯄꯦꯟꯕ ꯇꯝꯕ ꯄꯦꯟꯗ꯭ꯔꯤ ꯐꯥꯎ ꯑꯗꯨꯝ
ꯎꯝ ꯎꯝ ꯑꯗꯨ ꯂꯩꯕꯗꯤ ꯍꯧꯖꯤꯛꯁꯦ ꯏꯁꯄꯦꯁꯤꯐꯤꯛ ꯑꯣꯏꯕꯒ ꯑꯌꯠ ꯇꯒ ꯂꯩ ꯅꯪꯅ ꯀꯩꯁꯨ ꯅꯠꯇꯦ ꯏꯁꯨ ꯂꯩꯇꯦ ꯀꯩꯁꯨ ꯇꯧꯔꯣꯏ
ꯇꯧꯔꯣꯏ ꯑꯁꯦꯡꯕꯒꯤꯔꯣ
ꯀꯩꯁꯨ ꯇꯧꯔꯣꯏ ꯁ꯭ꯄꯦꯁꯤꯐꯤꯛ ꯑꯣꯏꯕ ꯍꯧꯖꯤꯛ ꯑꯩꯅ ꯍꯥꯏꯕꯗꯣ ꯑꯁꯨꯃꯥꯏꯅ ꯍꯧꯖꯤꯛ ꯋꯥ ꯉꯥꯡꯕꯁꯦ
ꯑꯡ
ꯁꯨꯃꯥꯏꯅ ꯂꯣꯏ ꯉꯥꯡꯕ ꯂꯣꯏ ꯌꯥꯏꯌꯦ ꯑꯗꯨ ꯅꯪꯅ ꯁ꯭ꯄꯦꯁꯤꯐꯤꯛ ꯑꯣꯏꯕ ꯃꯤꯡꯒꯨꯝꯕ ꯑꯗꯨꯒꯨꯝꯕ ꯑꯃꯠꯇ ꯄꯟꯒꯅꯨ ꯍꯥꯏꯕꯅꯦꯕ ꯑꯗꯣ ꯑꯁꯨꯃꯥꯏꯅ ꯑꯩ ꯍꯧꯖꯤꯛ ꯉꯥꯡꯕꯁꯦ ꯑꯁꯨꯃꯥꯏꯅ ꯉꯥꯡꯉꯨ ꯍꯥꯏꯕꯅꯦꯕ ꯏꯟꯗꯥꯏꯔꯦꯛ ꯑꯣꯏꯔꯒ ꯑꯗꯨꯝ ꯎꯪꯉ ꯎꯪꯉ ꯉꯥꯡꯉꯣ ꯍꯥꯏꯕꯅꯦꯕ
ꯅꯪꯒꯤ ꯑꯗꯨ ꯑꯃꯗꯣ ꯑꯗꯨꯝ ꯌꯥꯎꯍꯟ ꯒꯅꯣ ꯑꯗꯨꯝ ꯐꯖꯅ ꯉꯥꯁꯦ ꯏꯕꯅꯤ ꯁꯨꯃꯥꯏꯅ ꯑꯩꯗꯤ ꯉꯁꯤꯅ ꯉꯁꯤꯅ ꯑꯍꯥꯟꯕꯅꯦ ꯑꯗꯨꯒꯤ ꯌꯥꯝ ꯀꯤꯌꯦ
ꯑꯦ ꯅꯠꯇꯦ ꯑꯁ ꯅꯪ ꯑꯦꯛꯁꯄꯥꯔꯠ ꯃꯅꯥꯛꯇ ꯂꯥꯛꯑꯕ
ꯑꯗꯨꯁꯨ ꯌꯥꯔꯦꯕ ꯑꯃꯨꯛ ꯉꯥꯡꯈ꯭ꯔꯦꯃ
ꯅꯠꯇꯦ ꯀꯩꯁꯨ ꯀꯤꯔꯨꯅꯨ ꯑꯦꯛꯁꯄꯥꯔꯠ ꯃꯅꯥꯛꯇ ꯂꯥꯛꯈ꯭ꯔꯕꯅꯦ
ꯌꯥꯔꯦ ꯌꯥꯔꯦ ꯌꯥꯔꯦ ꯅꯪꯅ ꯁꯣꯏꯔꯗꯤ ꯑꯩ ꯑꯩꯁꯦ ꯁꯣꯏꯗꯧꯔꯕ ꯅꯠꯇ꯭ꯔꯣ
ꯅꯠꯇꯦ ꯍꯧꯖꯤꯛ ꯑꯩꯅ ꯉꯥꯡꯕꯗꯣ ꯍꯧꯖꯤꯛ ꯑꯩꯅ ꯉꯥꯡꯕ ꯏꯁꯇꯥꯏꯜꯁꯦ
ꯑꯡ
ꯑꯃꯁꯨ ꯁꯣꯏꯔꯨꯔꯣꯏ
ꯌꯥꯔꯦ ꯍꯣꯔꯦꯟ ꯐꯖꯅ ꯑꯩꯉꯣꯟꯗ ꯍꯥꯏꯌꯨ ꯑꯇꯣꯞꯄꯗ ꯍꯧꯖꯤꯛꯇꯤ ꯁꯤꯒꯨꯝꯕꯁꯤ ꯀꯔꯤꯁꯨ ꯉꯥꯡꯒꯅꯨ ꯐꯖꯅ ꯉꯥꯡꯉꯁꯦ ꯍꯥꯏꯕꯗꯤ ꯑꯩꯉꯣꯟꯗ ꯐꯖꯅ ꯇꯥꯛꯄꯤꯌꯨ
ꯑꯣꯀꯦ ꯑꯣꯀꯦ ꯑꯣꯀꯦ ꯐꯔꯦ ꯐꯔꯦ ꯐꯔꯦ ꯑꯗꯨꯗꯩ ꯏꯪꯂꯤꯁꯀꯤ ꯀꯟꯚꯔꯖꯦꯁꯟꯒꯨꯝꯕꯗ ꯌꯥꯎꯕꯒꯤ ꯏꯁ꯭ꯇꯥꯏꯜꯗ ꯉꯥꯡꯗꯕ ꯌꯥꯔꯔꯣꯏ ꯑꯗꯨꯗꯤ
ꯨ ꯑꯗꯨ ꯍꯥꯏꯕꯅꯦ ꯑꯩꯉꯣꯟꯗ ꯁꯣꯏꯍꯟꯒꯅꯨ ꯑꯩ ꯏ ꯀꯥꯔꯛꯒꯅꯤ ꯂꯥꯁꯇ
ꯑꯗꯨꯗꯤ ꯅꯪ ꯉꯥꯡꯕ ꯍꯧꯔꯣ ꯌꯦꯡꯉꯁꯦ
ꯅꯠꯇꯦ ꯑꯩꯅ ꯍꯥꯏꯅꯤꯡꯕꯗꯤ ꯑꯗꯨꯃꯥꯏꯅ ꯀꯔꯤꯁꯨ ꯉꯥꯡꯕꯅꯣ ꯍꯥꯏꯕꯗꯨꯗꯤ ꯉꯁꯥꯏ ꯑꯩꯉꯣꯟꯗ ꯑꯩꯒꯤ ꯑꯍꯟꯅ ꯑꯗꯨꯃꯥꯏꯅ ꯉꯥꯡꯒꯅꯨ ꯍꯥꯏꯌꯦ ꯀꯔꯤꯁꯨ ꯉꯥꯡꯒꯅꯨ ꯀꯔꯤꯁꯨ ꯄꯟꯒꯅꯨ ꯑꯗꯨ
ꯑꯁ ꯀꯩꯁꯨ ꯄꯟꯗꯕꯤ ꯀ꯭ꯔꯃ ꯑꯩꯉꯥꯡꯁꯤꯔꯀꯣ
ꯑꯗꯨ ꯁꯨꯃꯥꯏꯅ ꯉꯥꯡꯕꯁꯦ ꯑꯗꯨꯝ ꯉꯥꯡꯒꯗꯧꯕ ꯑꯇꯣꯞꯄ ꯋꯥꯍꯩ ꯄꯟꯒꯅꯣ ꯍꯥꯏꯕ ꯁꯨꯃꯥꯏꯅ ꯉꯥꯡꯕꯗꯤ ꯌꯥꯏꯌꯦꯅ ꯑꯗꯨꯅꯦ ꯅꯣꯏꯗꯤ ꯀ ꯀꯨꯏꯔꯕꯣ ꯁꯨꯃꯥꯏꯅ ꯇꯧꯕ
ꯍꯣꯏ
ꯐꯔꯦ ꯑꯗꯨꯗꯤ ꯉꯁꯤꯗꯤ ꯀꯩ ꯇꯧꯔ ꯂꯩꯒꯦ
ꯁꯤꯁꯦ ꯍꯣꯏ ꯑꯥꯐꯇꯔꯅꯨꯟ ꯁꯦ ꯉꯁꯤ ꯃꯄꯥꯟ ꯑꯃꯁꯨ ꯊꯣꯛꯇꯦ ꯑꯥꯏ ꯑꯁꯤꯗꯤ ꯑꯁꯤꯗꯤ ꯑꯣꯖꯥꯗꯒꯤ ꯍꯦꯟꯕꯥꯎ ꯂꯥꯛꯈ꯭ꯔꯦꯀꯣ ꯍꯧꯖꯤꯛ ꯍ
ꯇꯧꯒꯅꯨ ꯍꯥꯏꯕꯅꯤ ꯇꯧꯒꯅꯨ ꯍꯥꯏꯕꯅꯤ ꯀꯣ ꯇꯧꯒꯅꯨ
ꯑ
ꯇꯧꯗꯨ ꯄꯨꯖ ꯉꯥꯟꯁꯦ
ꯁꯤꯗꯤ ꯑꯩ ꯑꯣꯏꯅꯗ ꯉꯥꯎꯈ꯭ꯔꯦꯀꯣ
ꯑꯗꯨꯅꯦ ꯔꯨꯅꯤꯕꯥꯗꯤ ꯐꯖꯅ ꯋꯥꯔꯤ ꯁꯥꯟꯅꯁꯦ ꯑꯇꯣꯞꯄꯇꯀꯣ ꯍꯧꯖꯤꯛꯇꯤ ꯐꯖꯅ ꯉꯥꯡꯅꯧꯑꯣ ꯑꯩꯅ ꯈꯨꯝꯕꯁꯤꯁ ꯁꯦ ꯑꯁꯤꯒꯤ ꯑꯁꯨꯃꯥꯏꯅ ꯑꯗꯨꯝ ꯈꯨꯝꯃꯣ ꯅꯪꯁꯨ ꯑꯇꯣꯞꯄ ꯀꯔꯤꯁꯨ ꯈꯨꯝꯂꯛꯀꯅꯨ
ꯑꯣꯀꯦ ꯑꯣꯀꯦ ꯉꯁꯤꯗꯤ ꯀꯃꯥꯏ ꯃꯥꯏꯅ ꯑꯐꯇꯔꯅꯨꯟꯗ ꯀꯃꯥꯏ ꯃꯥꯏꯅ ꯂꯦꯜꯂꯒ ꯂꯩꯒꯦ
ꯅꯪꯁꯤ ꯌꯥꯔ
ꯑꯩ ꯌꯥꯝ ꯉꯝꯅꯤꯡꯉꯦꯗ ꯌꯥꯝ ꯇꯜꯂꯦ ꯊꯥꯎꯒꯅꯨ ꯍꯥꯏꯔꯗꯤꯀꯣ ꯇꯥꯎꯒꯗꯨꯅ
ꯑꯩꯍ ꯑꯩ ꯀꯩꯁꯨ ꯇꯧꯗꯦꯗꯅ ꯑꯩ
ꯑꯣ ꯅꯪꯁꯦꯁꯨ
ꯅ ꯍꯣꯏ ꯍꯣꯏ ꯍꯣꯏ ꯇꯣꯛꯄ ꯌꯥꯗꯦꯍꯦ ꯐꯔꯛꯇ ꯐꯔꯛꯇ ꯇꯣꯛꯄ ꯁꯨꯡ ꯃꯌꯥ ꯌꯥꯗꯦꯍꯦ
ꯀꯩꯒꯤꯅꯣ ꯑꯩꯗꯤ ꯑꯗꯨꯝ ꯇꯣꯛꯈ꯭ꯔꯕꯅꯦ ꯑꯅꯤ ꯑꯍꯨꯝ
ꯍꯣꯏ ꯍꯣꯏ ꯑꯗꯨ ꯑꯣꯏꯔꯗꯤ ꯀꯩꯅꯣ ꯑꯗꯨꯅꯦ ꯈ꯭ꯋꯥꯏꯗꯒꯤ ꯁꯣꯏꯕꯁꯦ ꯆꯨꯝꯃꯥꯏ ꯌꯥꯗꯦ ꯑꯗꯨꯗ
ꯀꯩꯒꯤꯅꯣ
ꯑꯗꯨ ꯑꯣꯏꯔꯗꯤ ꯀꯩꯅꯣ ꯍꯧꯖꯤꯛ ꯑꯩꯅ ꯑꯗꯨ ꯑꯗꯨꯒꯨꯝꯕꯗꯨꯗꯤ ꯍꯧꯖꯤꯛꯁꯦ ꯑꯦꯛꯁꯄ꯭ꯂꯦꯟ ꯇꯧꯕ ꯌꯥꯗ꯭ꯔꯦꯕ ꯍꯧꯖꯤꯛ ꯑꯩꯅ ꯍꯧꯖꯤꯛꯀꯤ ꯑꯦꯛꯁꯄ꯭ꯂꯦꯟ ꯇꯧꯕ ꯌꯥꯗꯦ ꯑꯗꯨꯒꯨꯝꯕ ꯍꯧꯖꯤꯛ ꯍꯥꯏꯕꯁꯦ ꯂꯣꯏꯅ ꯌꯥꯔꯅꯤꯕ ꯑꯁꯤꯗ ꯀꯩꯅꯣ ꯑꯣꯖꯥꯗꯣ ꯑꯩꯅꯦꯕ ꯀꯩꯁꯨ ꯀꯤꯔꯨꯔꯨꯅꯣꯕ ꯑꯗꯨꯕꯨꯗꯤ
ꯎꯝ
ꯎꯝ ꯑꯗꯨꯒꯤ ꯑꯗꯨꯝ ꯍꯥ
ꯊꯥꯖꯕꯗꯤ ꯈꯔ ꯊꯥꯖꯗ꯭ꯔꯦ ꯍꯥꯏꯕ
ꯑ ꯑꯩ ꯑꯗꯨ ꯑꯩ ꯑꯁꯤꯗ ꯑꯣꯖꯥ ꯅꯦꯝꯃꯤ ꯅꯪ ꯀꯩꯁꯨ ꯀꯤꯅꯤꯡꯉꯥꯏ ꯂꯩꯇ꯭ꯔꯦ
ꯂꯩ ꯌꯥꯝ ꯌꯥꯝ ꯀ
ꯏꯪꯂꯤꯁ ꯀꯌꯥꯝ ꯌꯥꯎꯔꯨꯅꯨ ꯏꯪꯂꯤꯁ ꯌꯥꯝ ꯌꯥꯎꯔꯨꯗꯤ ꯌꯥꯗ꯭ꯔꯦ ꯍꯧꯖꯤꯛ ꯑꯩꯅ ꯍꯧꯖꯤꯛ ꯋꯥ ꯉꯥꯡꯕꯁꯦ ꯅꯣꯔꯃꯦꯜꯅꯤꯅ ꯄꯨ꯭ꯔꯥ
ꯑꯗꯨꯗ ꯍꯧꯖꯤꯛ ꯍꯧꯖꯤꯛꯇꯣ ꯑꯗꯨꯒꯨꯝꯕꯗꯣ ꯍꯥꯏꯒꯅꯣ ꯍꯣꯔꯦꯟ ꯍꯥꯏꯌꯣ ꯍꯥꯏꯕ ꯑꯩꯅ ꯋꯥꯔꯤ ꯂꯤꯔꯤꯉꯤꯁꯦ ꯇꯨꯃꯤꯟꯅ ꯇꯥꯛꯈ꯭ꯔꯣ ꯌꯥꯏ
ꯍꯥꯏ ꯍꯥꯏ ꯅꯤꯔꯝ
ꯊꯤꯟ ꯆꯨꯞꯕ ꯇꯨꯝꯃꯦ ꯅꯣꯡꯁꯨ ꯆꯨꯌꯦ ꯑꯗꯨꯒꯤ ꯍꯌꯦꯡꯁꯨ ꯑꯃꯨꯛ ꯊꯕꯛ ꯂꯩꯌꯦ ꯑꯗꯨ ꯌꯦ ꯉꯁꯤ ꯑꯗꯨꯝ ꯇꯨꯝꯃꯒ ꯂꯩꯕꯅꯦ
ꯑꯣ ꯍꯌꯦꯡꯗꯤ ꯀꯩ ꯊꯕꯛ ꯇꯧꯕ ꯇꯥꯔꯦ ꯊꯕꯛ ꯀꯩ ꯊꯕꯛ ꯂꯩꯕ꯭ꯔꯥ ꯍꯌꯦꯡꯗꯤ
ꯍꯌꯦꯡꯉꯣ ꯍꯥꯏꯕ ꯌꯥꯗꯦ ꯍꯧꯖꯤꯛ
ꯑꯣ
ꯅꯪꯅꯗꯤ ꯌꯥꯝꯅ ꯂꯥꯏꯅ ꯌꯥꯝꯅ ꯉꯥꯡꯅ ꯊꯣꯛꯄ ꯄꯤꯈ꯭ꯔꯦꯀꯣ ꯍꯣꯔꯦꯟ ꯅꯤꯕꯥꯅꯤꯒꯤꯁꯦ ꯁꯣꯏꯔꯗꯤ ꯑꯩꯗꯤ ꯌꯥꯔꯔꯣꯏꯀꯣ ꯅꯉꯣꯟꯗ
ꯑꯁ ꯑꯦꯛꯁꯄꯥꯔꯠ ꯃꯅꯥꯛꯇ ꯂꯩꯕꯣ
ꯇ ꯑꯃꯨꯛ ꯉꯥꯡꯈ꯭ꯔꯦ ꯑꯗꯨꯨ ꯀꯨꯝꯕꯗꯨ ꯉꯥꯡꯒꯅꯨ ꯍꯥꯏꯌꯦ ꯑꯩꯒꯤ ꯑꯍꯟꯅ
ꯍ ꯑꯩ ꯑꯩ ꯅꯣꯛꯅꯤꯡꯉꯛꯀꯗꯧꯔꯦꯀꯣ ꯅꯣꯛꯈ꯭ꯔꯁꯤꯔ ꯑꯗꯨꯗꯤ
ꯍꯣꯏ ꯅꯣꯛꯈ꯭ꯔꯒ ꯑꯗꯨꯝ ꯂꯩꯈ꯭ꯔꯣ ꯑꯗꯨꯃꯥꯏꯅ ꯉꯥꯡꯒꯗꯕ ꯁꯨꯗ ꯑꯗꯨꯝ ꯅꯣꯛꯑꯣ ꯀꯥꯏꯗꯦ ꯇꯨ ꯑꯃꯨꯛ ꯉꯥꯡꯈ꯭ꯔꯦ ꯁꯤꯒꯨꯝꯕꯁꯦ ꯌꯥꯗꯦ ꯗꯦ ꯍꯥꯏꯕ ꯅꯠꯇ꯭ꯔꯣ
ꯅꯪꯕꯨ ꯑꯇꯣꯞꯄ ꯁꯥꯒꯠ ꯈꯛꯇ ꯅꯪꯀꯣ ꯋꯥꯔꯤ ꯁꯥꯋꯣ ꯐꯖ ꯐꯖꯕ ꯋꯥꯔꯤ
ꯑꯗꯨꯅꯦ ꯅꯪꯗꯨ ꯀꯔꯤꯔꯣ ꯑꯗꯨꯝ ꯉꯥꯡꯉꯣ ꯑꯇꯣꯞꯄ ꯀꯔꯤꯁꯨ ꯄꯟꯒꯅꯨ ꯅꯪꯅ ꯄꯟꯅꯤꯡꯉꯩꯗꯤ ꯍꯧꯔꯦꯟ ꯑꯩꯉꯣꯟꯗ ꯑꯥꯗ ꯐꯖꯅ ꯇꯥꯛꯄꯤꯌꯣ ꯁꯤꯅꯤ ꯁꯤꯗꯗꯤ ꯑꯗꯨꯝ ꯑꯩꯅ ꯉꯥꯡꯕ ꯏꯁꯇꯥꯜꯁꯤ ꯁꯤ ꯑꯗꯨꯝ ꯉꯥꯡꯉꯤ
ꯑꯆꯥ ꯍꯣꯏ ꯉꯥꯡꯉꯁꯤ ꯀꯩꯅꯣ
ꯅꯪ ꯏꯕꯥꯅꯤꯒꯤ ꯁꯣꯏꯒꯗꯧꯕ ꯃꯥꯜꯂꯦ ꯁꯣꯏꯕꯗꯤ ꯁꯣꯏꯒꯦꯔ ꯏꯕꯥꯅꯤꯒꯤꯁꯦ ꯇꯨ ꯑꯃꯨꯛ ꯉꯥꯡꯈ꯭ꯔꯦ ꯅꯪ ꯁꯤ ꯀꯔꯤꯔꯣ
ꯑꯣ ꯁꯨꯝꯁꯣꯏ ꯁꯣꯏꯔꯣꯏ ꯍꯥꯏꯕ ꯎꯝ
ꯑꯗꯨ ꯅꯪꯅ ꯉꯥꯡꯕ ꯁꯣꯏꯕꯗꯨ ꯑꯩꯉꯣꯟꯗꯁꯨ ꯁꯣꯏꯔꯛꯇꯣꯏꯅꯦ ꯀꯔꯤꯔꯣ
ꯍꯣꯢ ꯑꯗꯨ ꯑꯗꯨ ꯍꯧꯖꯤꯛ ꯀꯩꯅꯣ ꯋꯥꯔꯤ ꯈꯔ ꯐꯖꯕ ꯄꯨꯊꯣꯔꯛꯑꯣ ꯀꯩꯅꯣ ꯋꯥꯔꯤ ꯁꯥꯔꯁꯤꯅꯦ ꯑꯗꯨꯗꯤ ꯑꯗꯣ ꯅꯪꯅ ꯈꯔꯗꯤ ꯍꯩꯕ ꯃꯥꯜꯂꯤꯗ ꯋꯥꯔꯤ ꯄꯨꯊꯣꯛꯄꯥꯗꯤ
ꯑꯩꯗꯤ ꯍꯥꯏꯗꯦ
ꯀꯦ
ꯑꯩꯒꯤ ꯑꯍꯟꯅ ꯍꯥꯏꯕꯗꯨꯒ ꯅꯪꯅ ꯇꯥꯎꯊꯣꯛꯄꯁꯦ ꯌꯥꯝꯅ ꯇꯣꯡꯉꯥꯜꯂꯦꯗ ꯅꯪꯗꯤ ꯌꯥꯝꯅ ꯂꯥꯏꯕ ꯑꯃꯥꯟꯗꯤ ꯌꯥꯝꯅ ꯂꯨꯅ ꯂꯨꯕ
ꯑꯣ ꯅꯪꯒꯤ ꯑ ꯑꯆꯥ ꯆꯥ ꯅꯪꯒꯤ ꯑꯍꯟꯁꯦ ꯀꯅꯥꯅꯣ ꯀꯌꯥꯃꯨꯛ ꯌꯥꯝꯅ ꯅꯪꯉꯣꯟꯗꯒꯤ ꯑꯍꯟꯔꯣ
ꯅꯇꯦꯗ ꯑꯩꯒ ꯂꯩꯃꯤꯟꯅꯕ ꯃꯤꯅ
ꯑꯗꯨ ꯁꯤꯗ ꯌꯥꯎꯕꯁꯦ ꯃꯥꯅꯍꯟꯕ ꯅꯨꯄꯤꯅꯦ ꯅꯨꯄꯤ ꯀꯃꯥꯏꯅ ꯂꯩꯃꯤꯟꯅꯒꯗ ꯭ꯥꯥꯅꯨꯄꯥꯗ ꯀꯃꯥꯏꯅ ꯂꯩꯃꯤꯟꯅꯒ ꯇꯧꯕ꯭ꯔꯣ ꯅꯨꯄꯤꯗ ꯂꯩꯃꯤꯟꯅ ꯅꯨꯄꯤ ꯅꯪꯁꯨ ꯄꯨꯔꯥ ꯕꯦꯔꯅꯤ
ꯑꯗꯨꯒꯨꯝꯕꯗꯣ ꯌꯥꯝ ꯗꯔꯀꯥꯔ ꯑꯣꯏꯅꯦ ꯍꯪꯗꯕ ꯌꯥꯗꯦꯅꯦ
ꯑꯗꯨꯅꯦ ꯑꯗꯨꯕꯨ ꯑꯍꯟ ꯍꯩꯕꯁꯦ ꯃꯥꯅ ꯌꯥꯎꯕꯁꯦ ꯈꯔ ꯊꯨꯕ ꯑꯩꯅ ꯃꯥꯒꯤ ꯃꯈꯥꯗ ꯌꯥꯎꯕ ꯃꯥꯅ ꯑꯩꯉꯣꯟꯗ ꯇꯥꯛꯄꯤꯕ ꯑꯗꯨꯒꯤ ꯃꯥꯅ ꯑꯇꯣꯞꯄ ꯀꯔꯤꯁꯨ ꯀꯔꯤꯁꯨ ꯉꯥꯡꯒꯅꯣ ꯑꯗꯨꯝ ꯉꯥꯡꯑꯣ ꯍꯥꯏꯕ ꯃꯥꯒꯤ ꯑꯍꯟ ꯃꯥꯒꯤ ꯏꯔꯨꯞ ꯅꯨꯄꯤꯅ ꯍꯥꯏꯕꯤꯕ ꯑꯗꯨ ꯃꯉꯣꯟꯗꯁꯨ ꯀꯔꯤ ꯃꯈꯣꯟꯁꯨ ꯀꯔꯤꯁꯨ ꯇꯥꯍꯟꯒꯅꯣ ꯈꯣꯠꯀꯅꯣ ꯑꯗꯨꯒꯨꯝꯕꯁꯨ ꯌꯥꯝꯅ ꯍꯥꯏꯕ
ꯆꯨꯝꯃꯦ ꯆꯨꯝꯃꯦ ꯑꯗꯨꯕꯨꯗꯤ ꯃꯈꯣꯟꯗꯤ ꯑꯃꯠꯇ ꯇꯥꯍꯟꯕꯤꯔꯨꯅꯣ ꯑꯗꯨꯃ ꯆꯨꯝꯃꯦ ꯃꯥꯒꯤ ꯄꯣꯏꯟꯗꯣ ꯑꯇꯩꯗꯤ
ꯑꯇꯩꯗꯤ ꯀꯔꯤꯁꯨ ꯉꯥꯡꯒꯅꯨ ꯍꯥꯏꯌꯦ ꯑꯇꯣꯞꯄ ꯏꯕꯥꯅꯤꯅ ꯉꯥꯡꯕꯁꯤ ꯅꯠꯇꯕ ꯑꯇꯣꯞꯄ ꯀꯔꯤꯁꯨ ꯉꯥꯡꯒꯅꯨ ꯍꯥꯏꯌꯦ
ꯆꯥ
ꯑ ꯆꯨꯝꯕ꯭ꯔꯣ
ꯀꯔꯤꯁꯨ ꯉꯥꯡꯉꯨꯅꯣ ꯍꯥꯏꯕꯅꯤ ꯍꯧꯖꯤꯛꯁꯦ ꯀꯃꯥꯏꯅ ꯇꯧꯕꯅꯤ
ꯉꯥꯡꯉꯗꯤ ꯉꯥꯡꯒꯅꯤꯅ ꯏꯕꯥꯅꯤꯅ ꯉꯥꯡꯅꯏꯕꯁꯤ ꯑꯗꯨꯃꯥꯏꯅ ꯑꯗꯨꯝ ꯉꯥꯡꯒꯗꯧꯕ
ꯑ ꯆꯠꯁꯩ ꯍꯣꯏ ꯃꯔꯝ ꯑꯃꯁꯨ ꯂꯩꯇꯕꯤ ꯃꯔꯝ ꯑꯃꯁꯨ ꯂꯩꯇꯕꯤꯗ ꯑꯗꯨꯃꯥꯏꯅ ꯑꯗꯨꯝ ꯉꯥꯡꯕꯁꯤꯀꯣ
ꯑꯝ
ꯀꯦ ꯍꯧꯖꯤꯛ ꯑꯩ ꯕꯣꯇꯜ ꯊꯥꯡꯒꯠꯂꯒꯦ ꯏꯁꯤꯡ ꯊꯛꯑ ꯂꯩꯕꯅꯦ ꯍꯧꯖꯤꯛ
ꯑꯗꯨꯅꯦ ꯑꯗꯨꯒꯨꯝꯕꯗꯨꯣ ꯉꯥꯡꯕꯅꯣ ꯍꯥꯏꯕꯅꯤ ꯅꯪꯁ ꯄꯨꯂꯞ ꯁꯣꯏꯈ꯭ꯔꯦ
ꯍꯧꯖꯤꯛ ꯏꯁꯤꯡ ꯌꯣꯠꯊꯈ꯭ꯔꯦ
ꯏꯕꯥꯅꯤ ꯋꯥꯆꯦꯞꯇ ꯈꯔ ꯋꯥꯔꯤ ꯁꯥꯟꯅꯗꯕ ꯌꯥꯗꯦ
ꯍꯣꯏ ꯑꯗꯨꯒꯨꯝꯕꯗꯣ ꯉꯥꯡꯕꯅꯨ ꯍꯥꯏꯕꯅꯤꯗ ꯍꯧꯖꯤꯛꯀꯤꯗꯨꯗꯤ ꯌꯥꯗ꯭ꯔꯦ ꯅꯪ ꯑꯍꯣꯏ ꯍꯧꯖꯤꯛꯀꯤꯗꯤꯗꯤ ꯌꯥꯗ꯭ꯔꯦ ꯍꯧꯖꯤꯛ ꯗꯤ ꯎꯝ ꯑꯗꯨꯗ ꯏꯁꯤꯡ ꯊꯛꯄꯩ ꯋꯥꯔꯤꯒꯨꯝꯕꯗꯤ ꯌꯥꯏꯍꯦ
ꯑꯗꯨꯏ ꯃꯨꯠꯊꯠꯈ꯭ꯔꯣ ꯃꯨꯠꯊꯠꯈ꯭ꯔꯣ ꯍꯥꯏꯕ꯭ꯔꯣ ꯑꯗꯨ ꯑꯩꯒꯤꯁꯦ ꯌꯥꯔꯣꯏꯗ꯭ꯔꯣ ꯁꯣꯏꯔ ꯔꯅꯤꯔꯣ
ꯅꯪꯒꯤ ꯅꯪꯒꯤ ꯑꯟꯁꯔꯗꯣ ꯈꯨꯝꯗ꯭ꯔꯤꯉꯩꯗ ꯍꯧꯖꯤꯛ ꯏꯁꯤꯡ ꯑꯃꯨꯛ ꯌꯣꯠꯊꯈ꯭ꯔꯦ
ꯑꯗꯨ ꯍꯧꯖꯤꯛ ꯇꯧꯔꯤꯕꯁꯦ ꯁꯣꯏꯔꯅꯤꯔꯣ ꯑꯗꯨꯗꯤ
ꯑꯥ ꯑꯃꯁꯨ ꯁꯣꯏꯔꯣꯏ ꯍꯧꯖꯤꯛ ꯅꯪ ꯅꯣꯛꯑꯒ ꯂꯩꯕꯗꯣ ꯑꯩꯁꯨ ꯒ꯭ꯌꯥꯟ ꯇꯥꯏꯌꯦ ꯀꯩ ꯃꯔꯝꯒꯤ ꯅꯣꯛꯄ꯭ꯔꯥ ꯍꯥꯏꯕꯗꯣ ꯒ꯭ꯌꯥꯟ ꯇꯥꯏꯌꯦꯅ ꯍꯧꯖꯤꯛ ꯀꯟꯅ ꯅꯣꯛꯑꯒ ꯂꯩꯈ꯭ꯔꯦ ꯑꯥ ꯑꯃꯁꯨ ꯁꯣꯏꯔꯣꯏꯗ
ꯐꯥꯒꯤ ꯅꯠꯇꯦ ꯑꯁꯦꯡꯕꯒꯤ ꯍꯪꯕꯅꯦ ꯀꯔꯤꯔꯣ
ꯑꯁꯦꯡꯕꯒꯤ ꯈꯨꯝꯕꯅꯦ ꯀꯩꯅꯣ ꯑꯩꯁꯨ
ꯁꯣꯏ ꯁꯣꯏꯔꯔꯣꯏꯗ꯭ꯔꯥ
ꯑꯃꯁꯨ ꯁꯣꯏꯔꯔꯣꯏ ꯒꯨꯔꯨ ꯃꯅꯥꯛꯇꯅꯦ ꯅꯪ ꯂꯩꯕꯁꯦ
ꯑꯣꯖꯥ ꯍꯥꯏꯌꯣ
ꯑꯣ ꯑꯣꯖꯥ ꯒꯨꯔꯨꯁꯦ ꯃꯩꯇꯩꯩꯂꯣꯟ ꯅꯠꯇꯕ꯭ꯔꯥ
ꯍꯣꯏ ꯅꯠꯇꯦ ꯑꯗꯨꯒꯨꯝꯕꯗꯣ ꯍꯥꯏꯒꯅꯨꯁꯨ ꯍꯥꯏꯌꯦ ꯑꯣ ꯅꯪ ꯁꯤꯗꯤ ꯄꯨꯕ꯭ꯔꯥꯅꯦ
ꯑꯁ ꯑꯗꯨꯒꯨꯝꯕ ꯑꯗꯨꯒꯨꯝꯕ ꯍꯥꯏꯒꯅꯨ ꯀꯅꯥꯅ ꯍꯥꯏꯕ ꯃꯃꯤꯡ ꯄꯠꯂꯛꯀꯅꯨꯀꯣ
ꯄꯜꯂꯔꯣꯏ ꯑꯩꯒꯤꯌꯥ ꯍꯟꯅ ꯍꯥꯏꯕꯁꯦ ꯐꯥꯝ ꯇꯥꯗꯦꯍꯦ
ꯑꯗꯨ ꯍꯧꯖꯤꯛꯀꯤꯗꯨ ꯑꯩꯒꯤ ꯁꯣꯏꯔꯅꯤꯔꯥ ꯑꯁꯦꯡꯕꯒꯤ ꯍꯥꯏ
ꯑ ꯁꯦꯝꯕꯒꯤ ꯁꯣꯏꯔꯔꯣꯏ ꯅꯪꯒꯤ ꯁꯨꯡ ꯁꯣꯏ ꯁꯣꯏꯔꯔꯣꯏ
ꯑꯩ ꯑꯃꯔꯛꯇꯤ ꯍꯥꯏꯈ꯭ꯔꯕꯗꯨꯗꯤ ꯀꯃꯥꯏ
ꯎꯝ ꯑꯃ ꯍꯥꯏꯕꯗꯨ꯭ꯔꯥ ꯑꯃꯛ ꯍꯥꯏꯕꯗꯣ ꯃꯔꯛ ꯈꯤꯇꯪ ꯍꯥꯏꯕꯒꯤ ꯄꯥꯔꯠ ꯃꯆꯥ ꯃꯆꯥ ꯑꯃ ꯑꯣꯏꯅ ꯈꯟꯗꯣꯛꯄꯅꯦꯕꯀꯣ ꯑꯗꯨ ꯄꯥꯔꯠ ꯃꯆꯥ ꯃꯆꯥ ꯈꯇꯪꯅꯦꯕ ꯈꯟꯗꯣꯛꯍꯧꯒꯦꯗꯧꯕꯁꯦ
ꯍꯣꯏ ꯑꯗꯨꯗꯤ ꯃꯇꯝ ꯇꯥꯈ꯭ꯔꯦ